ꯇꯥꯄ꯭ꯔ
ꯇꯌꯦ ꯇꯥꯏꯌꯦ
ꯎꯝ
ꯀꯗꯧꯔꯒꯦ
ꯑꯣ ꯊꯕꯛ ꯍꯜꯂꯛꯄꯒꯤ ꯁꯨꯝ ꯍꯤꯞꯄꯝꯕꯅꯤꯗ ꯉ ꯄꯣꯊꯥꯔꯝꯕꯅꯦ
ꯑꯣ ꯍꯌꯦꯡꯁꯦ ꯀꯃꯥꯏꯅ ꯇꯧꯁꯦ ꯍꯥꯏꯅꯣ
ꯍꯌꯦꯡꯁꯦ ꯑꯃꯨꯇꯪ ꯄꯨꯜꯂꯒ ꯌꯦ ꯍꯥꯏꯅꯔꯁꯦ ꯉꯔꯥꯡꯁꯨ ꯍꯥꯏꯅꯍꯧꯗꯨ꯭ꯔꯦ ꯀꯥꯎꯔꯒ
ꯎꯝ ꯉꯔꯥꯡꯗꯣ ꯑꯩꯁꯦ ꯗꯣꯛꯇꯔꯗꯒꯤ ꯍꯜꯂꯛꯄꯒ ꯑꯗꯩ ꯌꯨꯝꯗꯁꯨ ꯆꯪꯉꯒꯅꯦ ꯏꯃꯥꯗꯣ ꯃꯥꯏ ꯃꯐꯤ ꯃꯔꯣꯟꯁꯨ ꯂꯣꯏ ꯄꯨꯔꯝꯃꯕꯗꯒꯤꯅꯦ ꯐꯔꯣ ꯃꯥꯏꯊꯥ ꯐꯖꯔꯝꯃꯦ ꯕ꯭ꯂꯥꯡꯀꯦꯠꯥꯎ ꯌꯥꯎ ꯁꯨꯔꯝꯃꯦ ꯋꯥꯔꯕ ꯏꯁꯥꯁꯦ ꯀꯣꯛ ꯍꯥꯏꯒꯠꯇꯅ ꯆꯤꯛꯈꯠꯂꯕ ꯅꯨꯡꯁꯥꯒ ꯁꯥꯕꯗꯨꯗ
ꯑꯥ ꯑꯣ ꯉꯔꯥꯡꯁꯦ ꯀꯥꯎꯅꯔꯦ ꯑꯩꯁꯨ ꯀꯥꯎꯔꯦ ꯍꯌꯦꯡ ꯍꯧꯗꯣꯛꯄꯗꯣ
ꯎꯝ ꯏꯆꯦꯜ ꯂꯨꯔꯥꯗꯣ ꯑꯩ ꯋꯥꯔꯤꯁꯨ ꯁꯥꯟꯅꯗꯦ ꯑꯝꯇ ꯁꯥꯟꯅꯒꯦꯅ ꯇꯧꯔꯒ ꯃꯥꯁꯨ ꯍꯪꯉꯝꯒꯦ ꯇꯧꯕꯅꯦꯕ
ꯑꯥ ꯑꯣ ꯑꯝꯇ ꯁꯥꯟꯅꯗ꯭ꯔꯤꯕꯣ ꯑꯣ ꯑꯣ
ꯅꯦꯝꯃꯩꯒ ꯔꯨꯁꯇꯝꯒ ꯑꯃꯨꯂꯤꯌꯥꯂꯤꯌꯥꯒ ꯌꯥꯏꯐꯤꯒ ꯆꯦ ꯁꯣꯅꯤꯌ ꯒ ꯁꯥꯟꯅꯩ
ꯌꯦꯟꯖꯥꯡꯗꯤ ꯆꯥꯔꯒꯦ ꯑ ꯑꯗꯨꯗꯤ ꯍꯧꯖꯤꯛꯀꯥꯟ ꯏꯟꯖꯥꯡꯅꯤꯅꯦ ꯑꯍꯥꯎꯕꯅꯤꯅꯦ ꯍꯧꯖꯤꯛꯇꯤ ꯍꯧꯖꯤꯛꯇꯤ ꯍꯧꯖꯤꯛꯇꯤ ꯁꯧꯒ꯭ꯔꯤ ꯊꯣꯡꯕꯁꯦ ꯍꯥꯎꯋꯦꯕ ꯁꯥꯒꯠꯂꯛꯄꯅꯤꯅ
ꯁꯧꯒꯔꯤ ꯊꯣꯡꯉꯒꯅꯦ
ꯑꯥ
ꯀꯥꯡꯍꯧ ꯑꯃ ꯉꯧꯔꯦ ꯃꯣꯔꯣꯛ ꯑꯃ ꯃꯦꯠꯂꯦ
ꯑꯥ
ꯊꯕꯛꯇꯤ ꯆꯠꯇ꯭ꯔꯕꯣ
ꯁꯨꯇꯤ ꯂꯩ ꯍꯧꯖꯤꯛ ꯁꯃꯔ ꯚꯦꯀꯦꯁꯟ ꯊꯥꯔꯤ
ꯁꯝꯃꯔ ꯕꯦꯀꯦꯠ ꯁꯟ ꯊꯥꯔꯕ
ꯎꯝ
ꯌꯥꯝ ꯐꯩꯅꯦ ꯑꯈꯣꯏꯗꯤ ꯑꯉꯥꯡꯒ ꯁ꯭ꯀꯨꯜ ꯀꯥꯕ ꯍꯧꯔꯦ
ꯎꯝ ꯑꯩꯈꯣꯏꯒꯤꯅꯅꯦ ꯌꯥꯎꯁꯪꯗꯅꯦ ꯑꯩꯈꯣꯏꯒꯤ ꯁ꯭ꯀꯨꯜ ꯃꯅꯨꯡꯗꯨꯗ ꯂꯥꯏꯁꯪ ꯑꯃ ꯂꯩꯌꯦꯕ ꯑꯗꯨꯗꯨꯒꯤ ꯂꯥꯏ ꯍꯔꯥꯎꯋꯦꯕ ꯍꯦꯛ ꯍꯦꯛ ꯑꯗꯨꯗꯨꯅ ꯌꯥꯎꯁꯪ ꯃꯥꯔꯁ ꯊꯥꯁꯤꯗ ꯂꯥꯏ ꯍꯔꯥꯎꯕꯒꯤ ꯑꯣꯏꯅ ꯅꯨꯃꯤꯠ ꯇꯔꯥꯅꯤꯁꯦ ꯑꯗꯨꯝ ꯁꯨꯗꯤ ꯊꯥꯏꯌꯦꯕ ꯑꯗꯨꯗ ꯁꯨꯝ ꯁꯨꯇꯤꯁꯦ ꯇꯔꯥꯅꯤ ꯊꯥꯗꯣꯛꯈ꯭ꯔꯦꯗꯅ
ꯑꯥꯎ
ꯍꯥꯏꯗꯤ ꯚꯦꯀꯦꯁꯟ ꯐꯔꯛ ꯑꯗꯨꯝ ꯇꯥꯕꯗꯣ ꯑꯗꯨ ꯑꯣꯏꯈꯤꯕ ꯑꯗꯨꯗꯨꯅ ꯑꯗꯨꯝ ꯑꯗꯨꯗꯁꯨ ꯊꯥꯗꯣꯛꯈꯤꯕꯅꯤꯅꯅꯀꯣ ꯚꯦꯀꯦꯁꯟꯁꯦ ꯊꯦꯡꯗꯩꯌꯦꯕ ꯑꯗꯣ ꯅꯨꯃꯤꯠ ꯇꯔꯥꯅꯤ ꯁꯨ ꯇꯤ ꯐꯪꯈ꯭ꯔꯕꯅꯦꯕ ꯑꯗꯨꯝ ꯆꯍꯤ ꯈꯨꯗꯤꯡꯒꯤꯅꯦꯕ ꯑꯗꯣ
ꯑꯥ
ꯎ ꯂꯥꯏꯗꯣ ꯍꯔꯥꯎꯔꯕꯅꯤꯅ ꯀ꯭ꯂꯥꯁ ꯇꯧꯕ ꯌꯥꯔꯣꯏꯗꯕꯅꯤꯅ ꯑꯗꯨꯝ ꯁꯨꯇꯤ ꯐꯪꯉꯦꯕ
ꯑꯥ ꯑꯣ ꯀꯩꯅꯣ ꯇꯧꯋꯦ ꯑꯗꯨꯗꯤ ꯑꯦꯛꯖꯥꯝꯗꯤ ꯍꯥꯞ ꯏꯌꯥꯔꯂꯤ ꯇꯧꯔꯒ ꯃꯇꯨꯡꯗ ꯊꯥꯏꯔꯥ
ꯑꯥꯎ ꯍꯥꯞ ꯏꯌꯥꯔꯂꯤ ꯇꯧꯒꯔꯦ
ꯕꯕꯥ ꯏꯃꯥꯍꯣꯏꯗꯤ ꯑꯅꯥ ꯑꯌꯦꯛ ꯌꯥꯎꯗꯦ
ꯌꯥꯎꯗꯦ ꯁꯤꯀꯥꯟꯗꯤ ꯆꯠꯅꯕꯤꯔ ꯈꯪꯗꯦ ꯈꯨꯎ ꯅꯥꯏꯌꯦꯅ ꯈꯔ ꯈꯔꯗꯤ ꯇꯧꯋꯤ ꯆꯠꯅꯕꯤꯔ ꯈꯪꯗꯦ ꯃꯣꯏ ꯑꯍꯜ ꯑꯣꯏꯔꯄꯩꯔꯥ
ꯑꯍꯜ ꯑꯣꯏꯔꯛꯄꯩꯅꯤꯗ
ꯎꯝ ꯅꯣꯏ ꯍꯩꯅꯧ ꯍꯩꯅꯧ ꯑꯃꯨꯟꯕꯀ ꯑꯝꯇ ꯄꯥꯟꯗ꯭ꯔꯣ
ꯍꯩꯅꯧꯁꯦ ꯄꯥꯟꯗꯤ ꯄꯥꯜꯂꯦꯕ
ꯎꯝ ꯃꯨꯟꯗꯦꯌꯦ
ꯑꯥ ꯑꯗꯣ ꯀꯩꯅꯣꯕꯨꯗꯤ ꯀꯥꯝꯐꯣꯏꯕꯨꯗꯤ ꯈꯔ ꯈꯔ ꯃꯨꯜꯂꯛꯑꯦ ꯀꯥꯝꯐꯣꯏ ꯑꯊꯨꯝꯕꯅꯦ
ꯑꯩꯅꯅꯦ ꯑꯃꯨꯂꯤꯌꯥꯗ ꯍꯥꯏꯔꯝꯃꯤꯅꯦ ꯍꯌꯦꯡꯗꯣ ꯆꯠꯂꯗꯤ ꯌꯨꯝ ꯌꯨꯝ ꯗꯒꯤ ꯀꯩꯒꯩꯅꯣ ꯍꯩꯅꯧ ꯄꯥꯜꯂ ꯍꯩꯅꯧ ꯍꯦꯛꯑꯁꯤ ꯑꯄꯥꯟ ꯑꯄꯥꯟꯕ ꯍꯩ ꯍꯦꯛꯑꯁꯤ ꯑꯩꯈꯣꯏ ꯆꯨ ꯆꯨ ꯆꯨꯉꯧꯒꯁꯦ ꯈꯔ ꯌꯥꯜꯂ ꯄꯨꯔ ꯂꯣꯏꯔꯦ ꯑꯗ ꯆꯥꯎꯔ ꯂꯣꯏꯔꯦ ꯍꯥꯏꯕ
ꯑꯥ
ꯑꯔꯩ ꯑꯔꯩ ꯄꯨꯔ ꯂꯣꯏꯔꯦꯕ ꯂꯩꯗ꯭ꯔꯁꯨ ꯄꯩꯁꯥꯅ ꯂꯩꯅꯤꯗꯪ ꯂꯩ ꯄꯣꯠꯇꯦ ꯅꯠꯇ꯭ꯔꯥ
ꯍꯣꯏ
ꯌꯨꯝꯗꯩ ꯀꯔꯤ ꯀꯔꯤꯅꯣ ꯃꯦꯒꯤꯕꯨ ꯍꯧꯔꯁꯨ ꯃꯤꯃꯤ ꯍꯧꯔꯁꯨ ꯑꯗꯩ ꯁꯤꯡꯖꯨ ꯈꯔ ꯑꯃ ꯂꯩꯈ꯭ꯔꯅꯤ
ꯑꯥ
ꯑꯉꯥꯡꯁꯤꯡ ꯆꯥꯅꯤꯡꯕꯗꯣ
ꯍꯣꯏ
ꯍꯧꯔ ꯄꯨꯔꯁꯨ ꯌꯥꯏ ꯍꯥꯏꯦꯕ ꯑꯗꯣ ꯀꯪꯂꯥ ꯃꯅꯨꯡꯗꯗꯤ ꯄꯨꯁꯤꯟꯕꯗꯤ ꯌꯥꯗꯦ ꯍꯥꯏ
ꯑꯣ
ꯑꯇꯣꯞꯄꯗ ꯑꯣꯏꯔꯗꯤ ꯌꯥꯗꯧꯕ
ꯑꯣ ꯍꯌꯦꯡ ꯁꯣꯏꯗꯅ ꯆꯠꯇꯣꯔꯣꯕꯣ
ꯍꯌꯦꯡꯁꯦ ꯆꯠꯁꯦꯗꯤ ꯍꯥꯏꯅꯕꯅꯦ ꯑꯗꯣ ꯑꯥꯕꯦꯁꯁꯨ ꯋꯥꯔꯤ ꯑꯃꯝꯇ ꯐꯖꯅ ꯁꯥꯒꯦ
ꯍꯃ ꯑꯗ ꯑꯩꯗꯤ ꯑꯣ ꯑꯩꯗꯤ ꯈꯔ ꯋꯥꯠꯂꯤꯕꯣꯏ ꯅꯤꯡꯉꯨꯔꯦ
ꯎꯝ ꯍꯌꯦꯡ ꯅꯣꯡꯃꯥꯏꯖꯤꯡ ꯁꯣꯏꯕꯅꯤꯅꯅ ꯇꯧꯕꯅꯤꯗ ꯑꯗ ꯆꯥꯕ ꯊꯛꯀꯕ ꯄꯨꯁꯦꯅ ꯍꯥꯏꯅꯩꯁꯦ ꯀꯪꯂꯥꯗ ꯄꯨꯁꯤꯟ ꯌꯥꯗꯕꯅꯤꯅ ꯐꯔꯛ ꯇꯥꯏ ꯍꯥꯏꯕ ꯑꯃꯨꯛꯁꯨ
ꯑꯥ ꯌꯥꯗꯦ ꯍꯥꯏꯕꯅꯦ
ꯎꯝ ꯃꯅꯨꯡꯗꯒꯤꯕꯨꯗꯤ ꯑꯗꯨꯝ ꯂꯩꯔꯒ ꯆꯥꯕꯗꯤ ꯌꯥꯕ ꯑꯗꯨꯒ ꯃꯣꯏ ꯃꯄꯥꯟꯗꯒꯤ ꯄꯨꯁꯜꯂꯛꯄꯗꯤ ꯌꯥꯗꯦ ꯍꯥꯏꯌꯦꯕ
ꯑꯥ
ꯑꯩꯅ ꯈꯜꯂꯝꯕꯅ ꯑꯗꯨꯃꯥꯏꯅ ꯄꯨꯔ ꯈꯣꯠꯂꯒ ꯐꯖꯅ ꯀꯩꯅꯣꯝꯃ ꯊꯥꯔ ꯐꯝꯃ ꯆꯥꯔꯨꯁꯤ ꯁꯤꯅꯦꯕ ꯂꯩꯕ ꯍꯥꯏꯗꯨꯗꯤ ꯇꯥꯡꯅꯤꯗꯅꯀꯣ
ꯍꯣꯏ
ꯎꯝ
ꯔ ꯊ ꯀꯩꯅꯣꯒꯤ ꯈꯦꯆꯤ ꯆꯥꯟꯅꯕꯩꯗꯣ
ꯍꯝ
ꯑꯗꯨꯗꯨ ꯆꯦ ꯁ ꯌꯥꯎꯒꯦꯅ ꯍꯥꯏꯕꯅꯦ ꯆꯆꯨꯁꯤꯅ ꯑꯗꯨ ꯉꯁꯥꯏ ꯐꯣꯟ ꯇꯧꯔꯛꯑꯝꯕꯅꯦ ꯀꯔꯝ ꯀꯥꯟꯗ ꯄꯨꯟꯗꯣꯏꯅꯣ ꯈꯣꯠꯇꯣꯏꯅꯣ ꯑꯩꯅ ꯀꯥꯡꯕ ꯃꯇꯝꯗ ꯑꯣꯏꯅ ꯄꯨꯟꯁꯦꯅ ꯍꯥꯏꯕ
ꯑꯥ ꯌꯥꯎꯒꯦ ꯍꯥꯏꯔꯛꯄꯅꯦ ꯑꯩꯉꯣꯟꯗꯁꯨ ꯑꯗꯩ ꯀꯪꯂꯥ ꯆꯠꯄꯗꯨꯁꯨ ꯍꯧꯔꯝꯃꯣ ꯂꯥꯛꯀꯦꯅ ꯍꯥꯏꯔꯛꯄꯅꯦ ꯃꯥꯁꯨ
ꯑꯣ ꯑꯣ ꯃꯥꯗꯤ ꯁꯟꯗꯦ ꯁꯨꯇꯤ ꯂꯩꯕ꯭ꯔꯥ
ꯃꯥ ꯇꯥꯔꯤꯛ ꯇꯔꯥꯅꯤꯄꯥꯟꯐꯧ ꯁꯨꯇꯤ ꯂꯩ ꯍꯥꯏꯕ ꯀꯩꯅꯣ ꯍꯥꯏ ꯃꯥ
ꯑꯣ ꯑꯗꯨꯗꯩꯗꯤ ꯏꯆꯦ ꯍꯗꯤ ꯀꯔꯝ ꯀꯥꯟꯕꯨ ꯊꯥꯏꯅꯣ ꯁ꯭ꯀꯨꯜ ꯑꯦꯖꯥ ꯁ꯭ꯀꯨꯜꯒꯤ ꯀꯩꯅꯣ
ꯑꯩ ꯇꯥꯔꯤꯛ ꯇꯔꯥꯍꯨꯝꯗꯣꯏꯗꯒꯤ ꯀꯥꯗꯅꯨ
ꯑꯁ ꯑꯗꯨꯗꯤ ꯋꯥꯠꯂꯤꯅꯦ ꯑꯩꯈꯣꯏꯗꯤ ꯍꯧꯖꯤꯛ ꯀꯥꯕ ꯍꯧꯔꯕꯃꯤꯅ ꯑꯉꯥꯡꯁꯤꯡꯒꯤ ꯑꯌꯨꯛꯀꯤ ꯗ꯭ꯌꯨꯇꯤ ꯂꯦꯞꯄ ꯌꯥꯗꯦ
ꯎꯝ ꯑꯗꯨꯕꯨꯗꯤ ꯑꯩꯈꯣꯏꯁꯨ ꯆꯞ ꯃꯥꯟꯅꯗꯣꯏꯅꯦ ꯆꯠꯇꯕ ꯈꯛꯇꯒꯤ ꯋꯥꯅꯦꯕ ꯑꯉꯥꯡꯈꯩ ꯁ꯭ꯀꯨꯜ ꯀꯥꯈꯠꯂꯛꯑꯅꯤꯅ ꯃꯥꯅ ꯑꯗꯨ ꯑꯗꯨꯃꯥꯏꯅ ꯍꯣꯕꯤ ꯍꯣꯕꯤ ꯇꯧꯔꯒ ꯑꯗꯨꯝ ꯆꯠꯈꯤꯕꯗꯗꯤꯅꯦ ꯀꯩꯁꯨ ꯁꯨꯝ ꯋꯥꯗ꯭ꯔꯦꯗꯁꯨ ꯍꯩꯅꯕꯤ ꯑꯣꯏꯔꯕꯅꯤꯅ
ꯍꯣꯏ
ꯑꯗꯨꯅꯕꯨ ꯍꯦꯟꯅ ꯅꯨꯡꯉꯥꯏꯔꯤꯕ ꯌꯨꯝꯗꯀꯣ
ꯍꯣꯏ ꯑꯗꯣ ꯌꯨꯝꯗ ꯂꯩꯕꯅ ꯍꯦꯟꯅ ꯋꯥꯏꯑꯦꯕ ꯊꯕꯛ ꯏꯁꯥꯒꯤ ꯗ꯭ꯌꯨꯇꯤ ꯑꯃ ꯆꯠꯈꯤꯕꯗꯨꯅ ꯐꯩꯌꯦꯕ ꯑꯩꯁꯨ ꯍꯜꯂꯛꯄꯒꯅꯤ ꯉꯥꯏꯍꯥꯛꯇꯪ ꯄꯣꯊꯥꯔꯦꯅꯦ ꯐꯃꯨꯡꯁꯤ ꯄꯝꯃꯤꯅꯦ ꯑꯩꯁꯨ ꯗ꯭ꯌꯨꯇꯤ ꯆꯠꯂꯨꯕꯅꯤꯅ ꯅꯨꯄꯤꯒꯤ ꯃꯊꯧꯗꯤ ꯌꯦꯡꯉ ꯀ ꯍꯧꯖꯤꯛꯃꯛꯇꯤ ꯊꯕꯛ ꯉꯥꯛꯇꯅꯤꯗ
ꯂꯣꯏꯍꯤꯅꯅꯥꯏꯗ
ꯂꯣꯏꯕ ꯅꯥꯏꯗꯦ
ꯑꯩꯁꯨ ꯉꯁꯤꯁꯦ ꯉꯁ ꯃꯉꯥꯅꯤ ꯑꯣꯏꯕꯩ ꯂꯣꯏ ꯁꯨꯕ ꯆꯥꯝꯕ ꯂꯣꯏꯔ ꯍꯧꯖꯤꯛ ꯇꯝꯃꯣꯝꯄꯥꯛ ꯈꯤꯗꯛ ꯊꯥꯖꯤꯟꯗ ꯉꯥꯏꯔꯤ
ꯑꯩꯁꯨꯅꯦ ꯑꯗꯨꯗꯤ ꯑꯩꯁꯨ ꯃꯥꯟꯅꯩ
ꯎꯝ
ꯑꯩꯁꯨꯅꯦ ꯑꯩꯁꯨ ꯁꯑꯝꯃꯒ ꯀꯩꯝ ꯊꯥꯗꯔꯦ ꯑꯩꯗꯤ ꯍꯤꯠꯄꯤꯤ ꯉꯥꯏꯍꯥꯛ ꯄꯨꯊꯥꯔꯤ
ꯑꯁꯤꯁꯦ ꯑꯩ ꯏꯆꯦ ꯑꯃ ꯑꯉꯥꯡ ꯎꯅꯕꯩ ꯄꯨꯈꯠꯂꯛꯄ ꯑꯦꯁꯤꯌꯥꯟꯗ ꯑꯗꯨꯒꯤꯅꯦ ꯃꯣꯏꯗꯣ ꯆꯥꯛꯇꯣ ꯂꯩꯔ ꯂꯩꯔꯁꯦ ꯆꯥꯏꯌꯦ ꯆꯥꯛꯂꯨꯇ ꯂꯨꯄꯥ ꯆꯅꯤꯌꯥꯡꯈꯩ ꯆꯍꯨꯝ ꯄꯤꯗꯅ ꯑꯩ ꯅꯨꯡꯉꯥꯏꯇ꯭ꯔꯕ ꯑꯩꯁꯨ ꯅꯛ ꯏꯅꯛꯁꯨ ꯅꯛꯄꯅꯤꯅ ꯂꯩꯌꯦꯁꯨ ꯈꯪ ꯈꯪꯅ ꯆꯥꯛ ꯆꯔꯥ ꯑꯃ ꯊꯤꯟꯕꯤꯗꯦ ꯈꯜꯂꯅꯤꯅꯅꯦ ꯍꯥꯏꯗꯣ ꯆꯥꯃꯨꯛ ꯊꯤꯟꯕꯤꯔꯨꯔꯦ ꯑꯉꯥꯡ ꯊꯣꯡꯍꯜꯂꯒ
ꯅꯣꯡ ꯐꯥꯗꯣꯛꯁꯨ ꯑꯗꯨꯃꯥꯏꯅ ꯂꯩꯔꯛꯄꯗꯣ ꯑꯦ ꯁꯥꯒꯩ ꯅꯥꯇꯩꯅꯦꯅ ꯊꯤꯟꯕꯤꯗ꯭ꯔꯗꯤ ꯑꯃꯨꯛ ꯋꯥꯗꯣ ꯋꯥꯔꯧꯈꯤꯗꯣꯏꯅꯦ
ꯍꯣꯏ ꯑꯗꯒꯤ ꯂꯝꯗꯨꯁꯨ ꯂꯥꯞꯄꯦꯕ ꯃꯣꯏꯗꯤ ꯑꯥ ꯏꯊꯥꯏꯗꯒꯤꯅꯦꯕ
ꯑꯣ
ꯑꯥ ꯀꯨꯝꯕꯤ ꯃꯈꯥ
ꯑꯥ ꯌꯥꯝꯂꯄꯦ
ꯑꯩꯈꯣꯏ ꯃꯥꯆꯧꯒꯤ ꯃꯆꯥꯅꯨꯄꯤꯅꯦꯕ
ꯑꯥ
ꯍꯟꯗꯛ ꯃꯆꯥꯅꯨꯄꯤ ꯑꯅꯤ ꯄꯣꯛꯈ꯭ꯔꯦ ꯍꯟꯗꯛ ꯅꯨꯄꯥ ꯑꯃ ꯄꯣꯛꯏ
ꯐꯔꯦ ꯐꯔꯦ ꯗꯥꯎ ꯌꯥꯏꯅꯦ ꯑꯗꯨꯗꯤ
ꯎꯝ ꯅꯍꯥꯟ ꯃꯥꯁꯥ ꯅꯨꯡꯉꯥꯏꯔꯛꯇ꯭ꯔꯦꯅ ꯑꯦꯁꯤꯌꯥꯦꯟꯗ ꯌꯦꯡꯉꯦ ꯍꯥꯏꯕ ꯄꯨꯈꯠꯂꯛꯑꯦꯌꯦ ꯑꯍꯤꯡ ꯆꯨꯞꯄꯗꯨ ꯅꯩꯅꯔꯒ ꯥꯏꯗꯣ ꯌꯥꯔꯗꯤꯅ ꯅꯣꯡꯉꯥꯜꯂꯝꯗꯥꯏ ꯄꯨꯡ ꯃꯉꯥ ꯁ꯭ꯋꯥꯏꯋꯥꯏꯗ ꯑꯣꯄꯔꯦꯁꯟ ꯇꯧꯔꯦ ꯑꯗꯨ ꯃꯣꯏ ꯍꯧꯖꯤꯛ ꯀꯥꯡꯉꯤꯅ ꯄ꯭ꯔꯥꯏꯚꯦꯠ ꯁꯤꯡ ꯀꯥꯏꯔꯕꯅꯦꯕ ꯁꯨ ꯅꯣꯔꯃꯦꯜ ꯉꯥꯛꯇꯅꯦ ꯃꯆꯥꯅꯤꯉꯣꯜꯅꯅꯤ ꯄꯣꯛꯈ꯭ꯔꯤꯁꯦ ꯑꯍꯤꯡ ꯆꯨꯞꯄꯗꯣ ꯅꯩꯅꯔꯦ ꯑꯗꯨꯗꯨꯒ ꯌꯥꯔꯔꯣꯏ ꯑꯣꯄꯔꯦꯁꯟ ꯇꯧꯁꯦ ꯍꯥꯏ
ꯄꯣ ꯌꯥꯗꯤ ꯌꯥꯗꯣꯏꯅꯦꯕ
ꯀꯪꯉꯦ ꯍꯥꯏꯁꯦ ꯃꯥ ꯃꯌꯨꯝꯗꯒꯤ ꯈꯔ ꯈꯔ ꯀꯥꯏꯕ ꯍꯧꯔꯕꯅꯦꯕ ꯏꯁꯤꯡꯁꯦ ꯑꯗꯣ ꯏꯁꯤꯡꯗꯣ ꯀꯥꯏꯔꯒꯗꯤ ꯊꯥꯖꯤꯜꯂ ꯈꯣꯠꯆꯜꯂꯒ ꯄꯣꯛꯅꯕ ꯌꯥꯅꯕꯁꯦ ꯇꯧꯕꯤꯗꯦꯕ ꯍꯥꯏ ꯅꯣꯔꯃꯦꯜ ꯇꯥꯔꯛꯅꯕꯁꯦ ꯑꯣꯄꯔꯦꯁꯟ ꯇꯥꯅꯕ ꯑꯣꯏꯅ ꯍꯣꯠꯅꯩꯌꯦꯕ ꯃꯣꯏꯅ
ꯑꯥ
ꯒꯚꯃꯦꯟꯇꯅ ꯑꯃꯨꯛ ꯅꯣꯔꯃꯦꯜ ꯌꯥꯔꯤꯈꯩ ꯄꯣꯛꯆꯈꯤꯁꯤꯅꯣꯅ ꯇꯧꯗ꯭ꯔꯅꯦ
ꯍꯣꯏ
ꯖꯤ ꯆꯤꯟꯖꯥꯎꯁꯤꯅꯖꯗꯤ ꯍꯧꯖꯤꯛꯀꯥꯟꯗꯤ ꯥꯠ ꯥꯠ ꯇꯧꯔꯗ ꯍꯧꯖꯤꯗꯤ ꯑꯣ ꯄꯔꯁꯟ ꯑꯅꯝꯕꯅ ꯄ꯭ꯔꯥꯏꯚꯦꯠꯇ ꯇꯧꯕꯁꯤꯡꯁꯦ ꯂꯣꯏ ꯑꯣꯄꯔꯦꯁꯟ ꯇꯧꯅꯔꯦꯗꯅ
ꯑ
ꯍꯥꯏꯗꯤ ꯆꯤꯟꯖꯥꯛꯁꯤꯅꯁꯨ ꯈꯪꯗꯦ ꯂꯥꯏꯅꯥ ꯇꯤꯟꯅꯥꯁꯨ ꯄꯣꯛꯂꯛꯑꯦ ꯃꯌꯥꯝ ꯑꯃ
ꯎꯥ ꯎ ꯂꯥꯏꯅꯥꯕꯨ ꯖꯥ ꯖꯥꯠꯅꯤ ꯍꯧꯖꯤꯛ ꯇꯧꯅꯔꯤꯁꯦ ꯅꯍꯥꯟ ꯀꯩꯅꯣꯅ ꯎꯝ ꯀꯒꯥꯔꯤ ꯇꯤꯂꯥꯏ ꯈꯣꯝꯕꯤꯅ ꯑꯩꯅ ꯆꯤꯛꯄꯗ ꯍꯣꯁꯄꯤꯇꯥꯜ ꯄꯨꯈꯠꯂꯤꯗꯣ ꯑꯍꯜ ꯑꯃ ꯌꯥꯗꯥꯅꯤ
ꯈꯪꯗꯦ ꯍꯧꯖꯤꯛꯀꯥꯟꯛ ꯈꯪꯗꯦ ꯏꯗꯣ ꯆꯤꯛꯄꯗꯗꯤ ꯂꯥꯛꯄ ꯑꯩꯁꯨꯅꯦ ꯉꯥꯅꯤ ꯐꯦꯁꯕꯨꯛꯇ ꯊꯦꯡꯅꯩꯌꯦꯕ ꯇ ꯂꯥꯛꯄꯨꯃꯤꯅ ꯆꯦꯛꯛꯄꯗ ꯗꯣꯛꯇꯔꯗ ꯄꯨꯈꯠꯂꯦꯅ
ꯑ ꯑꯦꯂꯔꯖꯤ ꯇꯧꯔꯛꯑꯦꯅ ꯍꯥꯏꯗꯅꯀꯣ
ꯑꯥ
ꯐꯨꯝꯕꯤ ꯁꯨꯄꯥꯏꯁꯤ ꯇꯕꯨ ꯃꯤ ꯂꯣꯏꯅꯃꯛꯨꯛ ꯃꯊꯥꯡ ꯃꯊꯥꯡ ꯄꯣꯝꯃꯤꯗꯅꯀꯣ ꯅꯪꯒꯤꯅ ꯀꯌꯥꯝ ꯊꯤꯅ ꯄꯣꯝꯃꯨꯔꯕꯖꯥꯠꯅꯣ
ꯈꯥꯎꯗꯅꯦ ꯑꯣ ꯍꯌꯦꯡꯒꯤꯗꯣ ꯑ ꯍꯌꯦꯡꯗꯣ ꯍ ꯈꯅꯔꯛꯑꯣ ꯑꯗꯨꯒ ꯍꯥꯏꯔꯛꯑꯣ
ꯍꯣꯏ ꯍꯣꯏ ꯍꯣ ꯍꯣꯏ ꯑꯩ ꯑꯕꯦꯒ ꯋꯥꯔꯤ ꯑꯣꯏꯅ ꯁꯥꯟꯅꯔꯒꯦ ꯑꯗꯨꯒ ꯑꯃꯨꯛ ꯇꯧꯔꯛꯀꯦ ꯍꯣꯔꯦ
ꯍꯣꯏ ꯑꯣ ꯊꯝꯃꯣ ꯊꯝꯃꯣ ꯎꯝ